ꯅ꯭ꯔꯣ
ꯇꯥꯔꯦ ꯇꯥꯔꯦ
ꯆꯥꯛ ꯌꯦꯟꯁꯥꯡ ꯆꯥꯔꯕꯣ ꯉꯁꯤꯕꯨ ꯀꯩ ꯀꯩ ꯃꯊꯦꯜ ꯆꯥꯒꯦ ꯀꯃꯥꯏ ꯇꯧꯔꯒꯦ?
ꯈꯔ ꯍꯥꯎꯔꯦ ꯍꯥꯏꯇꯥꯔꯦ ꯉꯥꯗꯨ ꯉꯥ ꯊꯣꯡꯗꯔ ꯃꯈꯣꯏ ꯑ ꯏꯆꯦ ꯑꯃꯒꯤ ꯃꯉꯥꯅꯤ ꯑꯣꯏꯒꯨꯝ ꯇꯧꯕꯅꯦ ꯑꯩꯗꯤ ꯆꯠꯇ꯭ꯔꯦ ꯑꯗꯨꯗ ꯑꯈꯣꯏ ꯃꯥꯅ ꯑꯈꯣꯏ
ꯑꯗꯒꯤ ꯏꯔꯣꯟꯕꯁꯨ ꯇꯧ ꯂꯩꯔꯝꯃꯦ ꯑꯗꯒꯤ ꯆꯝꯐꯨꯠꯁꯨ ꯇꯧꯔꯦ ꯑꯁ ꯉꯁꯤ ꯃꯊꯦꯟꯁꯤ
ꯍꯣ ꯑꯗꯨꯗꯤ ꯅꯪꯗꯤ ꯌꯥꯝ ꯅꯨꯡꯉꯥꯏꯕ ꯍꯥꯏꯕꯗꯨ ꯑꯣꯏꯔꯦꯅꯦ ꯆꯠꯁꯨ ꯆꯠꯂꯨꯗꯕ ꯌꯨꯝꯗꯁꯨ ꯐꯝꯃꯒ ꯅꯨꯡꯉꯥꯏꯅ ꯆꯥꯕꯀꯣ ꯑꯗꯨ ꯐꯩꯌꯦ ꯑꯗꯨꯃꯥꯏꯅ ꯇꯧꯕꯁꯨ ꯅꯣꯡ ꯐꯥꯗꯣꯛꯁꯨ ꯌꯥꯏ ꯑꯗꯣ ꯅꯣꯡ ꯐꯥꯗꯣꯛꯁꯨ ꯆꯠꯄꯤꯌꯣ ꯃꯤꯒꯤ ꯊꯕꯛ ꯊꯣꯛꯄꯗꯣ ꯍꯥꯏꯕꯗꯤ ꯌꯥꯝ ꯀ ꯍꯥꯏꯅ ꯈꯪꯅꯕ ꯑꯣꯏꯔꯒꯗꯤ ꯑꯗꯨꯝ ꯆꯠꯄ ꯌꯥꯏꯑꯕꯀꯣ ꯌꯥꯝ ꯀꯨꯏꯅ ꯌꯥꯎꯔꯨꯔꯁꯨ ꯉꯥꯏꯍꯥꯛ ꯐꯠ ꯆꯠꯄꯤꯔꯨꯕ ꯑꯗꯨꯝ ꯌꯥꯏꯌꯦ ꯑꯗꯣ ꯑꯩꯈꯣꯏꯒꯤꯗꯤ ꯉꯁꯤ ꯁꯨꯃꯥꯏꯅ ꯇꯧꯔꯦ ꯃꯊꯦꯜꯁꯦ ꯏꯔꯣꯝꯕ ꯑꯃꯅꯦ ꯉꯥ ꯑꯇꯥꯎꯕ ꯑꯃꯅꯦ ꯑꯗꯨꯒ ꯀꯥꯡꯁꯣꯏ ꯑꯃꯒ ꯇꯧꯋꯦ ꯑꯗꯨ ꯀꯥꯡꯁꯣꯏꯗꯨꯕꯨꯗꯤ ꯉꯁꯥꯏ ꯑꯌꯨꯛꯀꯤꯅꯦꯕꯀꯣ ꯑꯗꯨ ꯁꯨ ꯁꯥꯍꯜꯂꯒ ꯌꯥꯝ ꯂꯩꯕꯒꯤ ꯑꯗꯨꯃꯥꯏꯅ ꯑꯗꯨꯝ ꯆꯥꯔꯦ ꯑꯗꯣ ꯏꯔꯣꯝꯕꯗꯨꯅ ꯊꯨꯝ ꯏꯔꯣꯟꯕꯅ ꯌꯥꯝ ꯍꯥꯎꯋꯦ ꯍꯥꯏꯕꯗꯤ ꯃꯣꯔꯣꯛ ꯀꯥ ꯍꯦꯟꯅ ꯁꯥꯍꯟꯗꯕꯤꯗ ꯃꯣꯔꯣꯛ ꯑꯇꯦꯛꯄ ꯈꯔ ꯍꯥꯞ ꯃꯅꯝ ꯌꯥꯝ ꯅꯨꯡꯁꯤꯍꯟꯕꯗꯨ ꯑꯣꯏꯌꯦꯕꯀꯣ ꯑꯗꯨꯒ ꯁꯣꯏꯕꯨꯝ ꯃꯖꯥꯗꯨꯨꯁꯨ ꯌꯥꯝ ꯐꯕ ꯍꯥꯏꯇꯥꯔꯦ ꯊꯣꯠ ꯊꯣꯠ ꯊꯣꯠ ꯂꯥꯎꯕꯗꯣ ꯆꯛꯀꯟ ꯆꯛꯀꯟ ꯂꯥꯎꯗꯕꯤꯗꯀꯣ ꯑꯗꯨꯅ ꯌꯥꯝ ꯍꯥꯎꯋꯦ ꯑꯗꯨꯗꯣ ꯑꯗꯨꯒ ꯉꯥ ꯑꯇꯥꯎꯕ ꯑꯇꯦ ꯇꯦꯛꯄ ꯑꯇꯥꯎꯕꯗꯣ ꯍꯥꯏꯇꯥꯔꯦ ꯎꯝ ꯑꯀꯪꯕ ꯅꯠꯇꯕꯀꯣ ꯑꯇꯦꯛꯄꯗꯣ ꯇꯥꯎꯕꯅꯦ ꯑꯗꯨ ꯁꯣꯏꯖꯤꯟ ꯏꯔꯝꯕꯗꯨꯒ ꯌꯥꯝ ꯆꯥꯅꯩꯌꯦꯕꯀꯣ ꯑꯗꯨꯃꯥꯏꯅ ꯆꯥꯕꯗ ꯑꯗꯨꯒ ꯌꯦꯟꯁꯥꯡ ꯀꯥꯡꯁꯣꯏꯗꯨꯅ ꯃꯍꯤ ꯑꯣꯏꯅ ꯊꯛꯑꯦ ꯑꯩꯗꯤ ꯍꯥꯏꯕꯗꯤ ꯁꯧꯒ꯭ꯔꯤꯅꯦꯕꯀꯣ ꯑꯗꯨꯒꯤ ꯅꯨꯡꯉꯥꯏꯕꯗꯨ ꯌꯥꯝꯅ ꯁꯤꯜꯂꯞ ꯇꯧꯕ ꯃꯍꯤ ꯑꯃ ꯊꯛꯆꯤꯟꯕꯗ ꯏꯁꯥꯗꯣ ꯑꯗꯨꯃꯥꯏꯅ ꯇꯧꯋꯦ ꯑꯗꯣ ꯁꯤꯁꯤꯕꯨ ꯀꯩꯀꯩ ꯊꯕꯛ ꯆꯠꯊꯣꯛꯎꯒꯦ ꯅꯠꯇ꯭ꯔꯒ ꯑꯗꯨꯝ ꯅꯪꯒꯤ ꯂꯥꯏꯔꯤꯛ ꯄꯥꯐꯝ ꯊꯣꯛꯄ ꯄꯥꯔꯒ ꯍꯜꯂꯛꯄ ꯈꯇꯔꯣ ꯀꯃꯥꯏ ꯀꯃꯥꯏ ꯇꯧꯒꯦ?
ꯑꯁ ꯏꯟꯁꯥꯡꯗꯤ ꯅꯪꯅ ꯈꯤꯇꯪ ꯍꯦꯜꯂꯤꯅ ꯑꯩꯉꯣꯟꯗꯒꯤ ꯍꯥꯎꯏ ꯍꯥꯏꯁꯦ ꯑꯇꯦꯛ ꯊꯣꯡꯉꯕꯅꯤꯅ ꯑꯇꯦꯛꯄ ꯇꯧꯔꯕꯅꯤꯅ ꯍꯣꯏ ꯉꯁꯤ ꯆꯠꯊꯣꯛꯇꯔꯦ ꯑꯩꯁꯨ ꯉꯁꯤ ꯁꯨꯝ ꯇꯟꯒꯨꯝ ꯇꯧ ꯉ ꯆꯥꯛ ꯉꯔꯥꯡ ꯅꯣꯡ ꯉꯔꯥꯡꯗꯨ ꯁꯤ ꯅꯣꯡ ꯆꯨꯌꯦ ꯑꯩ ꯆꯣꯠꯂꯕ ꯉꯔꯥꯡ ꯆꯣꯠꯄꯗ ꯏꯁꯥꯁꯦ ꯁꯨꯝ ꯍꯩꯅꯇ ꯂꯥꯛꯄꯨꯝ ꯇꯧꯔꯕ ꯑꯗꯨꯗ ꯁꯨꯝ ꯊꯣꯛꯇꯔꯦ꯫
ꯊꯣꯛꯇꯔꯦ
ꯑꯩꯁꯤ ꯊꯣꯛꯀꯦꯗ ꯈꯜꯂꯝꯕꯅꯤ ꯏꯃꯥꯟꯅꯕꯒ ꯁꯨꯝ ꯑꯦ ꯎꯅꯗ ꯀꯨꯏꯔꯦ ꯀꯥꯏ ꯀꯥꯏ ꯆꯠꯁꯤ ꯆꯥ ꯅꯨꯡ ꯈꯤꯇꯪ ꯊꯧꯁꯤ ꯍꯥꯏꯕꯣ ꯑꯗꯨꯅ ꯑꯩꯅ ꯏꯁꯥ ꯅꯨꯡꯉꯥꯏꯇꯕꯝ ꯇꯧꯏ ꯍꯥꯏꯗ ꯉꯁꯤ ꯋꯦꯗꯔ ꯉꯁꯤ ꯀꯩꯅꯣꯁꯨ ꯅꯨꯡꯉꯥꯏꯇꯦꯗꯅ ꯑꯃꯨꯛ ꯁꯥ ꯑꯃꯨꯛ ꯏꯪ ꯇꯧꯒꯨꯝ ꯇꯧꯕꯗ
ꯑ
ꯑꯣ ꯉꯁꯤꯒꯤ ꯑꯣꯏꯅꯗꯤ ꯑꯃꯨꯛ ꯁꯥꯕ ꯑꯃꯨꯛ ꯏꯪꯕꯗꯤ ꯇꯧꯗꯕ ꯃꯥꯜꯂꯦ ꯉꯁꯤꯁꯦ ꯌꯥꯝ ꯁꯥꯕ ꯍꯥꯏꯕꯗꯨ ꯑꯃꯨꯛ ꯑꯣꯏꯕꯅꯦꯕꯀꯣ꯫ ꯅꯨꯡꯊꯤꯟꯗꯒꯁꯦ ꯀꯩꯍꯥꯏꯅꯤ ꯅꯍꯥꯟꯈꯩ ꯁꯥꯕꯗꯒꯤ ꯍꯥꯏꯕꯗꯤ ꯁꯨ ꯁꯥꯗꯕꯁꯦ ꯀꯨꯏꯔꯕ ꯅꯦꯕꯀꯣ ꯑꯗꯨꯅ ꯁꯤꯒꯤ ꯈꯨꯁꯥꯁꯤ ꯌꯥꯝ ꯁꯥꯊꯤꯅ ꯁꯥꯏꯅ ꯍꯥꯏꯅꯩ ꯃꯌꯥꯝꯅꯁꯨ ꯑꯩꯒꯤ ꯑꯩꯒꯤ ꯃꯣꯠꯇꯁꯨ ꯗꯨꯃꯥꯏꯅ ꯑꯣꯏ ꯑꯃꯨꯛ ꯁꯥꯕ ꯑꯃꯨꯛ ꯏꯪꯕꯗꯤ ꯇꯧꯕꯤꯗꯕ ꯃꯥꯜꯂꯦꯕꯀꯣ ꯑꯗꯨ ꯍꯥꯏꯔꯒꯅꯦ ꯑꯩꯁꯦ ꯀꯩꯅꯣꯝꯃ ꯍꯥꯏꯒꯦ ꯇꯧꯔ ꯑꯗꯨꯝ ꯀꯥꯎ ꯂꯩꯔꯦ ꯑꯃ ꯊꯥꯏꯅ ꯈꯣꯏꯒ ꯍꯣꯁꯇꯦꯜꯗ ꯂꯩꯃꯤꯟꯅꯔꯝꯕ ꯏꯃꯥꯟ ꯅꯕ ꯑꯃꯒꯤ ꯃꯣꯏ ꯕꯕꯥꯗꯣ ꯂꯩꯇꯔꯦꯅꯗꯤ ꯍꯥꯏꯕꯅꯦ ꯑꯗꯣ ꯅꯪ ꯄꯥꯎꯗꯣ ꯇꯥꯔꯕ ꯇꯥꯗ꯭ꯔꯤꯕ ꯀꯃꯥꯏꯅ ꯇꯧꯒꯦ ꯑꯩꯁꯦ ꯀꯥꯎꯔꯦ ꯅꯨꯃꯤꯠ ꯅꯤꯅꯤꯃꯨꯛꯇꯤ ꯁꯨꯔꯝꯃꯗꯧ ꯃꯥꯜꯂꯦ ꯍꯥꯏꯒꯦ ꯈꯜꯂꯒ ꯑꯗꯨꯝ ꯀꯥꯎꯔꯕ꯫ ꯑꯗꯣ ꯍꯧꯖꯤꯛ ꯅꯤꯡꯖꯤꯡꯉꯛꯄ ꯅꯪꯅ ꯏꯃꯥꯟꯅꯕ ꯁꯨꯝ ꯄꯨꯟꯒꯦ ꯈꯣꯠꯀꯦ ꯍꯥꯏꯔꯛꯄꯁꯤꯗ ꯑꯩꯁꯦ ꯈꯪꯅꯤꯡ ꯅꯤꯡꯖꯤꯡꯉꯛꯇꯅ ꯃꯦꯟ ꯇꯧꯔꯛꯄꯅꯤꯀꯣ ꯑꯗꯣ ꯅꯪ ꯇꯥꯔꯕ ꯄꯥꯎꯗꯣ ꯀꯃꯥꯏꯅ ꯇꯧꯒꯦ?
ꯇꯥꯗꯦ ꯀꯩꯅꯣ ꯀꯃꯥꯏꯅꯅꯣ ꯍꯥꯏꯕꯣ ꯍꯣꯏ ꯑꯗꯨꯒꯤꯗꯤ ꯍꯣꯏ ꯀꯣꯟꯅ ꯑꯣꯏꯅ ꯋꯥꯔꯤꯁꯨ ꯁꯥꯟꯅꯔꯁꯤ꯫ ꯀꯔꯤ ꯀꯃꯥꯏꯅꯅꯣ ꯍꯥꯏꯕꯗꯣ ꯍꯧꯐꯥꯎꯕꯣꯏꯗꯤ ꯇꯥꯗ꯭ꯔꯤ ꯑꯗꯩ ꯑꯩ ꯀꯩꯅꯣꯁꯨ ꯑ ꯂꯩ ꯅꯗ ꯍꯣꯏꯔꯥ ꯅꯝꯕꯔ ꯑ ꯐꯣꯟ ꯅꯝꯕꯔꯁꯦ ꯂꯩꯅꯗꯕꯔꯥ ꯈꯪꯗꯦ ꯍꯣꯏ ꯅꯪꯅ ꯍꯥꯏꯔꯗꯤ ꯀꯩꯅꯣ ꯀꯔꯤꯅꯣ ꯀꯔꯥꯡꯅꯣ ꯍꯥꯏꯕꯗꯣ ꯍꯌꯦꯡ ꯍꯌꯦꯡꯒꯝ ꯍꯣꯔꯦꯟ ꯀꯣꯟꯅꯔꯝ ꯁꯥꯟꯅꯔꯁꯤꯅꯦ
ꯍꯣ ꯍꯣꯏ ꯑꯠ ꯗꯨꯕꯨꯗꯤ ꯌꯥꯏꯗ ꯑꯩꯅ ꯁꯨꯝ ꯑꯩꯁꯦ ꯀꯥꯎꯈꯤꯗꯧ ꯃꯥꯟꯕ ꯍꯧꯖꯤꯛꯀꯥꯟꯁꯦ ꯁꯨꯝ ꯆꯍꯤ ꯃꯇꯥꯡꯁꯤꯅꯔ ꯀꯩꯅꯣ ꯈꯪꯗꯦꯕ ꯍꯥꯏꯕꯗꯤ ꯍꯥꯏꯒꯦ ꯇꯧꯒꯦ ꯅ ꯈꯜꯂꯤꯉꯩ ꯃꯤꯀꯨꯞ ꯁꯤꯗ ꯐꯠꯇꯍꯧꯗ꯭ꯔꯕ ꯍꯥꯏꯍꯧꯗ꯭ꯔꯕ ꯏꯁꯤꯜꯍꯧꯗ꯭ꯔꯕ ꯅꯠꯇ꯭ꯔꯒ ꯈꯪꯗꯦ ꯑꯗꯨꯃꯥꯏꯅ ꯑꯃ ꯇꯧꯍꯧꯗ꯭ꯔꯒꯗꯤ ꯑꯗꯨꯝ ꯑꯃ ꯑꯃꯠꯇ ꯑꯣꯏꯀꯥꯟꯗ ꯍꯦꯛꯇ ꯀꯥꯎꯈꯤꯕꯗꯨ ꯇꯧꯋꯦꯕꯀꯣ ꯑꯗꯨꯒꯤ ꯁꯨꯝ ꯑꯩꯁꯦ ꯀꯣꯟꯅ ꯍꯥꯏꯁꯤꯔꯥꯅꯁꯨ ꯈꯟꯕ ꯑꯗꯨꯒꯤꯁꯨ ꯑꯦ ꯍꯥꯏꯔꯞꯇꯗꯤ ꯍꯥꯏꯔꯒꯦ ꯃꯥ ꯇꯥꯕꯨ ꯇꯥꯔꯁꯨ ꯇꯥꯕꯨ ꯇꯥꯗ꯭ꯔꯁꯨ ꯑꯗꯨꯃꯥꯏꯅ ꯍꯥꯏꯔꯛꯄꯒꯤꯅꯦꯕ ꯍꯥꯏꯗꯤ ꯍꯦꯛꯇ ꯀꯥꯎꯒꯜꯂꯦꯕꯀꯣ ꯊꯕꯛꯁꯦ ꯑꯩ ꯍꯥꯏꯁꯤꯅꯦ ꯍꯥꯏꯒꯦ ꯈꯜꯂꯛꯏꯁꯦ ꯅꯨꯃꯤꯠ ꯅꯤꯅꯤ ꯍꯨꯝꯅꯤ ꯁꯨꯔꯕꯅꯦꯕ ꯅꯪꯉꯣꯟꯗ ꯑꯗꯨ ꯑꯗꯨꯝ ꯀꯥꯎꯔꯒ ꯂꯩꯒꯤꯕ ꯑꯗꯨꯝ ꯉꯥꯍꯥꯛ ꯉꯥꯍꯥꯛ ꯅꯤꯡꯁꯤꯡꯕ ꯑꯗꯨꯒ ꯍꯥꯏꯕ ꯌꯥꯕꯒꯤ ꯇꯥꯏꯃꯤꯡꯁꯤꯅ ꯑꯃꯨꯛ ꯑꯣꯏꯗꯕꯗꯣ ꯍꯥꯏꯕꯗꯤ ꯐꯣꯟꯒꯨꯝꯕ ꯄꯥꯏꯗꯕ ꯇꯥꯏꯃꯤꯡꯗ ꯑꯃꯨꯛ ꯅꯤꯡꯁꯤꯡ ꯉꯛꯄꯪ ꯏꯔꯨꯖꯉꯩꯒꯨꯝ ꯅꯤꯡꯁꯤꯡꯉꯛꯄꯅꯤ ꯈꯪꯗꯦ ꯇꯧꯕꯒꯤ ꯑꯃꯨꯛ ꯏꯔꯨꯖ ꯂꯣꯏꯔꯀꯥꯟꯗ ꯑꯃꯨꯛ ꯀꯥꯎꯒꯤꯕ ꯑꯗꯨꯃꯥꯏꯅ ꯑꯗꯨꯃꯥꯏꯅ ꯇꯧꯕꯗꯣ ꯑꯗꯨꯝ ꯃꯥꯏꯟ ꯇꯧꯕꯒꯤꯅꯦꯕꯀꯣ ꯑꯗꯣ ꯅꯪ ꯅꯁꯥ ꯉꯝꯗꯦ ꯍꯥꯏꯁꯤꯕꯨ ꯅꯪꯒꯤ ꯍꯥꯟꯅꯒꯤ ꯈ꯭ꯋꯥꯡ ꯅꯥꯕꯤ ꯊꯤꯟꯕꯤ ꯇꯧꯕꯗꯨꯔꯣ ꯅꯠꯇ꯭ꯔꯒ ꯁꯨꯝ ꯅꯣꯡꯒꯨꯝꯕ ꯆꯣꯠꯍꯜꯂꯨꯕꯒꯤ ꯀꯣꯛ ꯉꯥꯎꯔꯤ ꯉꯥꯎꯔꯤ ꯆꯤꯛꯂꯤ ꯆꯤꯛꯂꯤꯒꯨꯝ ꯅꯗꯨꯔꯣ ꯀꯃꯥꯏꯟ ꯇꯧꯒꯦ ꯂꯣꯛ ꯊꯨꯡꯒꯦ ꯇꯧꯕꯒꯤꯔ ꯅꯪꯅ ꯅꯨꯡꯉꯥꯏꯇꯦ ꯍꯥꯏꯔꯤꯕ ꯃꯑꯣꯡꯁꯦ ꯀꯃꯥꯏꯅ ꯅꯨꯡꯉꯥꯏꯇꯕꯅꯣ
ꯈ꯭ꯋꯥꯡꯗꯤ ꯑꯗꯨꯝ ꯂꯩꯔꯦꯗꯅ ꯍꯥꯏꯗꯤ ꯁꯨꯝ ꯆꯠꯊꯣꯛꯇ꯭ꯔꯕꯅꯤꯅ ꯑꯗꯣ ꯉꯔꯥꯡ
ꯉꯔꯥꯡꯗꯤ ꯁꯨꯝ
ꯉꯔꯥꯡ ꯁꯤ ꯈ ꯊꯦꯡꯉꯦ ꯍꯧꯒꯠꯄꯁꯦ ꯑꯩꯟ ꯁꯨꯝ ꯅꯤꯡꯁꯤꯡꯒꯥꯟꯗ ꯑꯗꯨ ꯍꯧꯒꯠꯂꯦ ꯑꯗꯨꯒ ꯆꯥꯛ ꯆꯥꯗꯕꯤꯗ ꯑꯦ ꯑꯁꯣꯝꯗꯒꯤ ꯃꯄꯥꯟꯗꯒꯤ ꯑꯣꯏꯅ ꯇꯜꯂꯛ ꯈꯪꯗꯦ ꯑꯩ ꯇꯟꯖꯝ ꯍꯦꯛꯀꯦꯛ ꯆꯥꯏꯌꯦꯕꯀꯣ ꯇꯟꯒ ꯕ꯭ꯂꯦꯛ ꯀꯣꯐꯤꯀ ꯊꯛꯑꯒꯦ ꯍꯥꯏ ꯊꯣꯛꯣꯀꯥꯟꯁꯤꯗ ꯅꯨꯃꯤꯠ ꯇꯪꯈꯥꯏ ꯌꯧꯁꯤꯜꯂꯀꯥꯟ ꯅꯣꯡꯁꯦ ꯈꯪꯆꯨ ꯆꯨꯁꯤꯜꯂꯛꯄ ꯑꯩꯁ ꯄꯨꯡꯂꯨꯞ ꯂꯨꯄꯕ ꯍꯨꯗꯤꯁꯕꯨꯗꯤ ꯂꯩ ꯏꯠꯇꯔꯦ ꯍꯗꯤꯁꯨ ꯍꯦꯀꯦꯛ ꯄꯨꯔ ꯆꯠꯄꯅꯦ ꯍꯨꯗꯤꯁ ꯂꯤꯠꯀꯦ ꯇꯧ ꯍꯨꯗꯤꯁ ꯍꯨꯗꯤꯁꯀ ꯂꯤꯠꯂꯝꯃꯗꯤ ꯍꯦꯟꯅ ꯐꯤꯕꯝꯗꯤ ꯁꯣꯛꯅꯤ ꯍꯥꯏ ꯇꯥꯏ ꯍꯨꯗꯤꯁꯇꯨꯁꯨ ꯂꯨꯝ ꯂꯨꯝꯕꯅꯦꯅ ꯑꯗ ꯆꯣꯠꯄꯇꯨꯗ ꯑꯩ ꯑꯃꯨꯛ ꯐꯨꯔꯤꯠꯇꯨ ꯂꯧꯊꯣꯛꯑꯒ ꯑꯃꯨꯛ ꯍꯨ ꯗꯤꯁ ꯑꯃꯨꯛ ꯂꯤꯠꯁꯤꯜꯂꯒ ꯏꯁꯥꯁꯦ ꯍꯥꯏꯗꯤ ꯈꯤꯇꯪ ꯀꯪꯍꯜꯂꯒ ꯑꯗꯩ ꯑꯈꯣꯏꯒꯤ ꯂꯥꯏꯔꯤꯛ ꯄꯝ ꯀꯩꯅꯣꯗꯨꯁꯨ ꯃꯐꯝꯗꯨꯁꯨ ꯑꯦꯁꯤ ꯅꯨꯡꯁꯤ ꯊꯥꯕꯅꯤꯗꯣ ꯃꯤ ꯑꯗꯨꯝ ꯊꯥ ꯂꯩꯕꯅꯤ ꯍꯣꯏ ꯑꯈꯣꯏ ꯃꯄꯥꯗꯤ ꯀꯟꯅ
ꯀꯟꯅꯗꯤ ꯌꯧꯗꯦ ꯍꯣꯏ ꯑꯩꯒꯤ ꯃꯄꯥꯗꯨꯗꯤ
ꯀꯩꯅꯣ ꯐꯦꯟꯗꯨꯁꯨ ꯌꯧꯗꯦꯕ ꯅꯨꯡꯁꯤꯠ ꯅꯨꯡꯁꯥ ꯈꯔ ꯀꯩꯅꯣ ꯌꯧꯗꯦ ꯍꯥꯏꯇꯥꯔꯦ ꯄꯣꯠꯁꯦ ꯑꯗꯨꯅ ꯍꯣꯏ ꯑꯗꯨꯒꯤꯗꯤ ꯈꯔ ꯅꯨꯡꯉꯥꯏꯕ ꯍꯥꯏꯗꯤ ꯈ ꯌꯧ ꯏꯪꯉꯀꯥꯟꯗꯗꯤ ꯑꯗꯨꯃꯥꯏꯅ ꯈꯤꯇꯪ ꯆꯣꯠꯈꯤꯕꯅꯤ ꯏꯁꯥ ꯁꯨꯝ ꯍꯥꯏꯅꯤꯡꯇꯕ ꯂꯥꯛ
ꯇꯧꯝ ꯂꯥꯀꯨꯝ ꯁꯥꯒꯨꯝ ꯏꯪꯒꯨꯝ ꯑꯩ ꯁꯥꯁꯤ ꯇꯧ ꯂꯩꯕꯩ ꯍꯣꯏ ꯑꯗꯨꯗꯤꯅꯦ ꯑꯗꯨꯃꯥꯏꯅ ꯑꯗꯨꯝ ꯇꯧ ꯂꯩꯕꯗꯁꯨ ꯅꯨꯡꯉꯥꯏꯇꯕꯅꯦ ꯑꯗꯨꯝ ꯑꯗꯨꯗꯤ ꯌꯥꯝ ꯂꯥꯏꯕ ꯄꯣꯠꯅꯦ ꯑꯗꯨꯝ ꯍꯤꯗꯥꯛ ꯑꯃ ꯈꯤꯇꯪ ꯆꯥꯁꯤꯟꯒꯦꯔꯥ ꯑꯗꯨꯃꯥꯏꯅ ꯇꯧꯔꯒ ꯅꯁꯥ ꯈꯤꯇꯪ ꯅꯨꯡꯉꯥꯏꯅꯕ ꯍꯥꯏꯕꯗꯤ ꯑꯗꯨꯝ ꯍꯥꯏꯅꯤꯡꯗꯨ ꯂꯥꯛꯇ ꯑꯗꯨꯝ ꯇꯧ ꯂꯩꯕ ꯍꯥꯏꯗꯨꯗꯤ ꯑꯐꯕ ꯄꯣꯠꯇꯤ ꯅꯠꯇꯦꯗꯅꯀꯣ ꯑꯗꯨꯅ ꯑꯗꯨꯃꯥꯏꯅ ꯇꯧꯁꯤꯜꯂꯣ ꯑꯗꯨꯒ ꯃꯊꯪꯒꯤ ꯆꯠꯄꯗꯣ ꯑꯗꯨꯃꯥꯏꯅ ꯊꯕꯛ ꯆꯠꯊꯣꯛꯄꯗꯣ ꯔꯦꯡꯀꯣꯠ ꯑꯣꯠ ꯑꯃ ꯍꯥꯞꯅꯤ ꯈꯪꯗꯦ ꯅꯠꯇꯔꯒ ꯁꯥꯇꯤꯟ ꯑꯃ ꯈꯪꯗꯦ ꯑꯗꯨꯃꯥꯏꯟ ꯇꯧꯑꯣ ꯍꯥꯏꯕꯗꯤ ꯍꯧꯖꯤꯛꯀꯥꯟ ꯅꯪꯒꯤ ꯀꯩꯅꯣꯁꯦ ꯒ꯭ꯌꯥꯟ ꯑꯃ ꯇꯥꯗꯦꯕ ꯅꯣꯡꯁꯦ ꯇꯥꯔꯣꯏꯗꯕ ꯃꯥꯜꯂꯒꯁꯨ ꯀꯣꯛ ꯇꯥꯁꯤꯜꯂꯛꯄ ꯌꯥꯎꯋꯦ ꯑꯗꯒꯤ ꯇꯥꯗꯧ ꯃꯥꯜꯂꯦ ꯍꯥꯏꯔꯁꯨ ꯀꯣꯛ ꯇꯥꯗꯕꯁꯨ ꯌꯥꯎꯋꯦꯕꯀꯣ ꯑꯗꯨꯅ ꯑꯗꯨꯃꯥꯏꯅ ꯄꯨꯔꯒ ꯌꯦꯡꯒꯦ ꯌꯦꯡ ꯌꯦꯡꯉꯣ ꯅꯪꯒꯤ ꯆꯦꯛꯁꯤꯟ ꯊꯧꯔꯥꯡ ꯑꯣꯏꯅ ꯍꯥꯏꯇꯥꯔꯦꯀꯣ
ꯑ ꯑ ꯍꯣꯏ ꯑꯗꯨ ꯑꯩ ꯍꯥꯝꯕꯨꯗꯤ ꯍꯥꯞꯄꯤ ꯑꯗꯨꯗ ꯉꯔꯥꯡꯁꯦ ꯀꯃꯥꯏꯅ ꯇꯧꯏꯅꯣ ꯈꯪꯗꯦ ꯂꯝꯕꯤ ꯇꯪꯈꯥꯏꯗ ꯁꯨꯠ ꯆꯨꯖꯤꯜꯂꯛꯄ ꯑꯩꯁꯨ ꯒ꯭ꯌꯥꯟ ꯃꯦꯟ ꯍꯥꯏꯗꯤ ꯄꯠꯂꯤ ꯄꯠꯂꯤ ꯇꯥꯝꯃꯒ ꯖꯣꯔꯣ ꯖꯔꯣ ꯍꯦꯛꯇ ꯍꯩꯗꯔꯛꯄꯤꯅꯦꯕ ꯃꯣꯏ ꯀꯩꯅꯣꯁꯦ ꯉꯔꯥꯡꯒꯤ ꯅꯣ ꯌꯥꯎꯅꯛꯏꯁ ꯑꯗꯒꯤ ꯁꯠ ꯑꯃꯨꯛ ꯌꯧꯒꯥꯟꯗ ꯑꯃꯛ ꯑꯦꯁꯤ ꯐꯦꯟ ꯃꯤ ꯍꯥꯏꯁꯦ ꯑꯃꯨꯛ ꯃꯅꯨꯡꯗꯗꯤ ꯑꯃꯨꯛ ꯏꯪꯉ
ꯃꯅꯨꯡꯗꯨꯗ ꯑꯃꯗ ꯁꯥ ꯂꯩꯔꯝꯃꯦ ꯍꯥꯏꯕꯗ ꯊꯥꯜ ꯂꯩꯔꯝꯕ
ꯑꯩ ꯑꯩ ꯇꯩꯊꯣꯛꯑꯦ ꯏꯁꯥꯁꯨ ꯑꯗꯨꯝ ꯀꯩꯅꯣ ꯇꯧꯔꯦ ꯑꯗꯣ ꯉꯁꯤ ꯅꯨꯡꯁꯥ ꯁꯥꯏ ꯍꯥꯏꯔꯁꯨ ꯏꯁꯥ ꯁꯨꯝ ꯍꯥꯏꯅꯤꯡꯧ ꯇꯧꯔꯕꯅꯤꯅ ꯑꯗꯨꯝ ꯄꯣꯠꯁꯤ ꯑꯁꯥ ꯍꯥꯏꯗꯤ ꯂꯦꯠ ꯈꯔ ꯊꯥꯔꯞ ꯇꯧꯕ ꯂꯤꯠꯂꯒꯗꯤ ꯆꯠꯂꯦ ꯑꯃꯨꯛ ꯁꯥꯔꯤꯉꯩꯗ ꯑꯩꯁꯤꯦ ꯑꯃꯨꯛ
ꯂꯝꯕꯤꯁꯦꯏ ꯑꯃꯨꯛ ꯊꯥꯔꯦ ꯃꯣꯏꯒꯤ ꯃꯅꯥꯦ
ꯑꯗꯨꯃꯥꯏꯅ ꯇꯧꯅ ꯍꯣꯏ ꯒꯨꯂꯤꯗꯤ ꯈꯔ ꯆꯥꯕꯗꯤ ꯆꯥꯔꯦ ꯁꯨꯝ ꯏꯁꯤꯁꯥꯁꯤ ꯁꯨꯝ ꯇꯤꯈꯠꯏꯗ
ꯍꯣꯏ ꯑꯗꯣ ꯐꯔꯦꯅꯦ ꯑꯗꯣ ꯉꯁꯤ ꯉꯔꯥꯡꯒꯤꯕꯨꯗꯤ ꯍꯥꯏꯈ꯭ꯔꯦ ꯑꯗꯣ ꯉꯁꯤꯒꯤ ꯑꯣꯏꯅꯗꯤ ꯉꯁꯥꯏ ꯑꯌꯒꯤ ꯍꯧ ꯍꯧꯕꯗꯒꯤꯅ ꯍꯧꯖꯤꯛꯐꯥꯎꯁꯤ ꯀꯔꯤ ꯀꯔꯤ ꯆꯥꯈ꯭ꯔꯒꯦ ꯍꯥꯏꯕꯗꯣ ꯈꯔ ꯁꯥꯡꯂꯞꯅ ꯍꯥꯏꯕꯤꯌꯨꯅꯦ
ꯑꯣ ꯃꯥ ꯉꯥꯁꯤꯗꯤ ꯉꯁꯤ ꯍꯧꯒꯠꯂꯦ ꯑꯗꯨꯒ ꯍꯤꯗꯥꯛ ꯑꯃ ꯇꯤꯡꯉꯦ ꯑꯌꯨꯛ ꯍꯦꯛ ꯍꯦꯛ ꯆꯥꯕꯅꯦ ꯑꯗꯨꯃꯛ ꯈꯥꯎ ꯍꯥꯡꯉꯒ ꯑꯗꯨꯝ ꯆꯥꯕꯅꯦꯅ ꯆꯥꯔꯦ ꯍꯣꯏ ꯉꯁꯤꯕꯨꯗꯤ ꯈꯔꯗꯤ ꯊꯦꯡꯉꯦ ꯑꯗꯨꯅ ꯐꯤꯗꯣ ꯈꯔ ꯊꯥꯗꯣꯛꯑꯒ ꯏꯁꯥꯁꯦ ꯍꯧꯒꯠꯂꯒ ꯑꯩꯈꯣꯏꯒꯤ
ꯇꯟꯖꯝ ꯍꯤꯀꯦ ꯂꯩꯕꯅꯦꯕ ꯃꯥꯅ ꯑꯃꯨꯛꯀ ꯊꯦꯡꯅꯔꯦ
ꯑꯗꯨꯅ ꯇꯟꯖꯝꯒ ꯍꯜꯨꯋꯥꯒ ꯑꯗꯒꯤ ꯐꯂꯣꯗꯥ ꯁꯤ ꯑꯍꯨꯝꯗ ꯆꯥꯔꯕꯅꯤꯅ ꯆꯥꯛꯇꯣ ꯉꯁꯤ ꯊꯦꯡꯉꯦꯗꯣ ꯑꯌꯨꯛꯀꯤ ꯑꯗꯩ ꯆꯥꯛ ꯑꯌꯨꯛꯁꯨ ꯅ ꯍꯣ ꯑꯩꯈꯣꯏꯒꯤ ꯑꯩꯈꯣꯏꯕꯅ ꯊꯣꯡꯕꯅꯤꯅ ꯈꯤꯇꯪ ꯑꯍꯥꯎꯕ ꯍꯋꯥꯏ ꯍꯋꯥꯏꯒ ꯀꯩꯅꯣꯒꯅꯣ ꯃꯣꯔꯣꯛ ꯃꯤꯠ ꯃꯣꯔꯣꯛꯁꯨ ꯃꯦꯠꯂꯦ ꯑꯗꯩ ꯉꯥ ꯃꯆꯥ ꯑꯃ ꯉꯥ ꯈꯤꯇꯪ ꯍꯥꯏꯇꯥꯔꯦ ꯇꯥꯎꯊꯣꯛꯑꯒ
ꯑꯗꯨꯒꯥ ꯊꯝꯃꯝꯃꯦ ꯑꯗꯣ ꯑꯗꯨ ꯑꯗꯨꯅꯤꯗꯨ ꯆꯥꯔꯤꯁꯦ ꯑꯗꯣ ꯉꯁꯤ ꯅꯨꯡꯊꯤꯟꯜꯗꯤ ꯀꯩꯝꯇ ꯀꯣꯐꯤ ꯅꯨꯡꯄꯤꯤ ꯊꯛꯄ ꯈꯣꯠꯄ ꯑꯗꯒꯤ ꯑꯥꯂꯨ ꯕꯣꯔꯥ ꯆꯥ ꯆꯥꯕ ꯈꯣꯠꯄ ꯑ ꯆꯠꯇ꯭ꯔꯕꯣ ꯀꯃꯥꯏꯅ ꯇꯧꯒꯦ ꯍꯥꯏꯗꯤ ꯑꯌꯨꯛꯁꯨ ꯆꯥ ꯇꯣꯛꯈꯤꯕꯗꯨꯒꯤꯅ ꯅꯨꯡꯗꯥꯡ ꯏꯨꯡꯁꯤ ꯑꯇꯣꯞꯄ ꯀꯩꯝꯇ ꯆꯥꯕ ꯊꯛꯄ ꯂꯦꯃꯟꯗꯤ ꯀꯩ ꯀꯥ ꯑꯃꯝꯇ ꯆꯥꯕ ꯊꯛꯄ ꯆꯠꯂꯨꯗ꯭ꯔꯕꯣ ꯀꯃꯥꯏꯅ ꯇꯧꯒꯦ
ꯀꯣꯄꯤꯕꯨꯗꯤ ꯏꯊꯟꯇ ꯊꯛꯑꯦ ꯑꯩꯅ ꯉꯁꯥꯏ ꯅꯉꯣꯟꯗ ꯍꯥꯏꯐꯦꯠꯇꯪ ꯅꯤꯡꯁꯤꯡ ꯍꯥꯏꯒꯦꯗꯨꯅꯤꯗꯤ ꯑꯦ ꯁꯨꯝ ꯇꯧꯗꯅ ꯉꯁꯤ ꯏꯃꯥꯅ ꯄꯨꯟꯒꯦ ꯇꯧꯔꯝꯕꯁꯨ ꯄꯨꯟꯗ ꯀꯨꯔꯦ ꯍꯥꯏꯔꯁꯨ ꯏꯁꯥꯗ ꯁꯨꯝ ꯅꯨꯡꯉꯥꯏꯇꯧꯔꯤꯉꯅ ꯊꯣꯛ
ꯀꯝꯗꯤ ꯆꯥꯔꯦ ꯊꯛ꯭ꯔꯦ ꯍꯣꯏ
ꯍꯣꯏ ꯍꯣꯏ ꯀꯣꯐꯤ ꯊꯪꯅ ꯊꯪꯅ
ꯃ ꯕꯤꯁꯀꯤꯠ ꯕꯤꯁꯀꯤꯠꯂ ꯈꯤꯇꯪ ꯆꯥꯔꯦ ꯏꯁꯥꯁꯦ ꯀꯣꯐ ꯑꯁꯥꯕꯗꯤ ꯊꯛꯑꯦꯕ ꯉꯁꯤꯗꯤ ꯁꯨꯛ ꯁꯥꯕꯁꯤ ꯇꯧꯔꯤꯁꯤ ꯌꯦꯉꯣ ꯍꯥꯏꯗꯤ ꯑꯏꯤꯡꯕ ꯃꯍꯥꯎ ꯊꯛꯇꯅ ꯑꯁꯥꯕ ꯀꯣꯐꯤ ꯅꯠꯇ꯭ꯔꯒ ꯑꯩꯈꯣꯏ ꯈꯣꯍꯤꯒ
ꯆꯄ꯭ꯔꯒ ꯗꯨ
ꯂꯥꯛꯄꯅꯤ ꯏꯀꯨ ꯀꯨꯏꯗꯔꯤ ꯅꯨꯃꯤꯗꯥꯡ ꯋꯥꯏꯔꯝ ꯄꯨꯡ ꯇꯔꯨꯛ ꯇꯔꯨꯛꯈꯥꯏ ꯍꯥꯏꯇꯥꯔꯦ ꯁꯨꯝꯝ ꯁꯤ ꯃꯌꯥꯏꯗ ꯑꯃꯨꯛ ꯊꯛꯆꯤꯜꯂꯒ ꯑꯗꯒꯤ ꯍꯣꯏ ꯀꯣꯐꯤꯗꯤ ꯉꯁꯤꯒꯤꯗꯤ ꯑꯍꯨꯝ ꯃꯔꯤꯔꯛꯇꯤ ꯁꯨꯔꯦ ꯊꯛꯄ
ꯑꯣ ꯍꯣꯏ ꯑꯗꯣ ꯐꯤꯁꯦ ꯌꯦꯡꯉꯣ ꯍꯥꯏꯕꯗꯤ ꯄꯣꯠ ꯈꯨꯗꯤꯡꯃꯛ ꯍꯦꯟꯖꯤꯟꯅ ꯊꯛꯄ ꯍꯥꯏꯕꯁꯤꯗ ꯑꯐꯕ ꯑꯃ ꯑ ꯂꯩꯇꯦꯕꯀꯣ ꯑꯗꯣ ꯅꯪꯅ ꯀꯣꯄꯤ ꯊꯛꯄꯒꯤ ꯆꯥꯡꯁꯦ ꯁꯨꯝ ꯇꯥꯕꯗ ꯅꯣꯡꯃꯗ ꯌꯥꯝꯗꯕ ꯑꯗꯨꯗ ꯑꯅꯤꯒꯤ ꯆꯥꯡꯗꯤ ꯑꯗꯨꯝ ꯊꯛꯄ ꯃꯥꯜꯂꯦ ꯅꯪꯁꯦ ꯌꯥꯝ ꯇꯣꯏꯅ ꯊꯛꯄ ꯃꯥꯜꯂꯦ ꯑꯗꯨꯝ ꯈꯤꯇꯪ ꯑꯦꯗꯤꯛꯁꯟꯒꯨꯝꯕꯁꯨ ꯂꯩꯔꯕ ꯃꯥꯜꯂꯦ ꯀꯣꯐꯤꯁꯤꯗꯀꯣ ꯀꯣꯐꯤ ꯐꯠꯇ ꯐꯠꯇꯦ ꯍꯥꯏꯕ ꯅꯠꯇꯦ ꯑꯗꯨꯕꯨ ꯃꯟꯕꯗ ꯑꯐꯕ ꯄꯣꯠ ꯑꯝꯇ ꯂꯩꯇꯦ ꯍꯥꯏꯖꯕꯅꯤꯀꯣ ꯑꯩ ꯍꯥꯏꯔꯤꯁꯦ ꯁꯦꯔꯥꯟꯅꯅ ꯑꯃꯨꯛ ꯑꯃꯨꯛ ꯉ ꯀꯔꯤ ꯍꯥꯏ ꯍꯁꯦ ꯑꯣ ꯉꯪꯂꯛ ꯅꯨꯡꯗꯥꯡꯒꯤ ꯏꯊꯤꯜ ꯆꯥꯈ꯭ꯔꯒꯦ
ꯉꯁꯤ ꯅꯨꯡꯗꯥꯡꯒꯤꯗ ꯑꯗꯨꯝ ꯉꯁꯥꯏ ꯉꯥ ꯊꯣꯡꯕꯗꯨꯒ ꯑꯗꯒꯤ ꯏꯔꯣꯟꯕ ꯆꯝꯐꯨꯠ ꯑꯗꯒꯤ ꯍꯣꯏ ꯆꯞ ꯃꯥꯟꯅꯔꯦ ꯍꯥꯏꯇꯥꯔꯦ ꯉꯁꯥꯏ ꯑꯩꯅ ꯍꯥꯏꯒꯦ ꯑꯗꯨꯒ ꯌꯥꯝ ꯇꯣꯏꯅ ꯈꯦꯠꯅꯗꯔꯦ ꯄꯣꯠꯇꯣ ꯅꯪ ꯅꯤꯡꯁꯤꯡ ꯊꯣꯛꯇꯕꯩꯔꯥ
ꯇ ꯑꯣꯏꯔ ꯅꯪ ꯉꯁꯤ ꯐꯨꯣꯏꯔꯃꯥꯏ ꯇꯧꯒꯦ ꯉꯁꯤꯁꯦ ꯀꯩꯅꯣ ꯇꯧꯕꯧ ꯃꯥꯜꯂꯦꯀꯣ ꯄꯣꯔꯇꯨꯒꯜ ꯀꯅꯥ ꯇꯥꯕꯅꯣꯗꯤ ꯈꯪ꯭ꯔꯦ ꯑꯗꯨ ꯃꯌꯥꯝꯁꯦ ꯄꯣꯔꯇꯨꯒꯜ ꯄꯣꯔꯇꯨꯒꯜ ꯈꯛꯇꯪ ꯈꯤꯇꯪ ꯑꯗꯨꯝ ꯍꯥꯏꯔꯦ ꯃꯥꯅ ꯇꯥꯏꯁꯤ ꯀꯅꯥꯅꯣꯗꯤ ꯈꯪꯗ꯭ꯔꯦ ꯑꯩꯁꯨ ꯃꯤꯅ ꯄꯣꯔꯇꯨꯒꯜꯒ ꯇꯥꯏꯁꯦ ꯀꯅꯥꯅꯣꯁꯦ ꯊꯣꯏꯅ ꯅꯤꯡꯁꯤꯡꯅꯗ꯭ꯔꯦꯕ ꯄꯣꯔꯇꯨꯒꯜ ꯈꯛꯇꯪ ꯂꯩ ꯍꯥꯏꯕꯁꯤꯦ ꯈꯈꯤꯇ ꯍ ꯈꯤꯪꯟꯦ ꯉꯁꯤꯕꯨꯗꯤ ꯇꯔꯥꯋꯥꯏꯗ ꯍꯥꯏ ꯀꯩꯅꯣ ꯇꯥꯕꯨ ꯇꯥꯔꯛꯑꯅꯤ ꯉꯍꯥꯛꯇꯪ ꯂꯩꯔꯛꯑꯕꯗꯤ ꯑꯗꯣ ꯑꯩ ꯁꯤꯗꯤ ꯈꯪꯗꯦ ꯑꯩꯁꯤꯅ ꯑꯗꯨꯝ ꯍꯧꯖꯤꯛꯁꯦ ꯁꯤ ꯑꯗꯨꯝ ꯊꯥꯖꯩꯔꯦ ꯈꯤꯇꯪ ꯎꯏꯔꯤ ꯎꯏꯔꯤ ꯑꯗꯨꯝ ꯇꯧꯔꯛꯑꯦ ꯍꯥꯏꯗꯤ ꯐꯦꯟꯁꯤ ꯑꯃ ꯊꯥꯖꯤꯜꯂꯒ ꯂꯩꯕꯁꯤꯗ ꯑꯩꯈꯣꯏꯒꯤ ꯈꯪꯗꯦ ꯑꯗꯨꯝ ꯇꯨꯝꯅꯤꯡꯉꯛꯀꯨꯝ ꯀꯩꯒꯨꯝ ꯇꯧꯋꯦ ꯁꯤ ꯉꯍꯥꯛꯇꯪ ꯑꯗꯨꯝ ꯇꯤꯡꯊꯣꯛꯄꯗ ꯑꯗꯨꯝ ꯇꯨꯝꯈꯤꯗꯧꯗꯤ ꯃꯥꯜꯂꯦ ꯑꯩꯅ ꯈꯟꯕꯗ ꯑꯗꯨꯣ ꯌꯦꯡꯉꯒꯦ ꯃꯑꯣꯡ ꯑꯗ ꯅꯪꯗꯤ ꯌꯦꯡꯒꯗꯣꯔꯤꯕ꯭ꯔꯣ ꯉꯁꯤꯗꯤ ꯣꯜ ꯁꯤꯕꯨ ꯑꯗꯨꯒ ꯄꯣꯔꯇꯨꯒꯜꯒ ꯁꯥꯟꯅꯗꯣꯔꯤꯕ ꯇꯤꯝꯁꯤ ꯀꯅꯥ ꯇꯤꯝꯅꯣ ꯈꯪꯕ꯭ꯔꯣ ꯑꯗꯨꯒ ꯅꯪꯅ ꯉꯁꯤ ꯊꯣꯏꯍꯟꯅꯤꯡꯉꯤꯁꯤꯅ ꯀꯅꯥ ꯑꯣꯏꯗꯣꯏꯅꯣ ꯑꯗꯨꯁꯨ ꯍꯥꯏꯞ ꯍꯥꯏꯕꯤꯌꯨꯅꯦ
ꯄꯣꯔꯇꯣꯒꯜ ꯑꯩ ꯑꯗꯨꯒꯤ ꯄꯣꯔꯇꯣꯒꯜꯒꯤꯗꯤ ꯈꯪꯗ꯭ꯔꯦ ꯑꯗꯣ ꯉꯁꯤ ꯉꯁꯤ ꯉꯁꯤꯔꯣ ꯈꯪꯗꯦ ꯑꯃ ꯌꯥꯝꯅꯗꯤ ꯍꯧꯖꯤꯛ ꯆꯠꯅꯔꯤ ꯕ꯭ꯔꯥꯖꯤꯜꯒ ꯖꯄꯥꯟꯒ ꯇꯧꯅꯤ ꯍꯥꯏꯁꯤ ꯅꯪ ꯇꯥꯕ ꯇꯥꯗ꯭ꯔꯥ ꯈꯪꯗꯦ ꯕ꯭ꯔꯥꯖꯤꯜ ꯖꯄꯥꯟ ꯕ꯭ꯔꯥꯖꯤꯜ ꯖꯄꯥꯟ ꯍꯧꯖꯤꯛ ꯌꯥꯝ ꯍꯥꯏꯅꯔꯤꯕꯅꯦꯕ
ꯑꯣ ꯍꯣꯏ ꯍꯣꯏ ꯑꯗꯣ ꯀꯩꯅꯣ ꯇꯧꯔꯦ ꯅꯪ ꯕꯣꯜ ꯌꯦꯡꯕ ꯊꯦꯡꯉꯅꯤ ꯊꯝꯒꯁꯦ ꯁꯨ ꯊꯝꯃꯣ ꯉꯁꯤꯒꯤꯗꯤ
ꯑꯣ ꯊꯝꯃꯦ ꯊꯝꯃꯦ ꯑ